ꯀꯣꯅꯨꯡ ꯍꯦ ꯍꯦ ꯅꯨꯡꯉꯥꯏꯔꯤ ꯅꯨꯡꯉꯥꯏꯔꯤ ꯕ꯭ꯔꯣ
ꯕ꯭ꯔꯣꯗꯤ ꯀꯃꯥꯏ ꯀꯃꯥꯏ ꯇꯧꯒꯦ ꯉꯁꯤ ꯅꯨꯃꯤꯠꯁꯤꯕꯣ ꯈꯔ ꯑꯗꯨꯝ ꯗꯥꯎ ꯌꯥꯕ ꯅꯨꯃꯤꯠ ꯑꯣꯏꯕ꯭ꯔꯣ ꯌꯥꯗꯕ ꯅꯨꯃꯤꯠꯒ ꯑꯣꯏꯕ꯭ꯔꯣ
ꯉꯁꯤꯁꯦ ꯑꯗꯨꯝ ꯍꯥ ꯑꯍꯣꯡꯕ ꯂꯩꯇꯦꯗ ꯕ꯭ꯔꯣ ꯑꯗꯨꯝ ꯃꯥꯟꯅꯩ ꯍꯥꯏꯇꯥꯔꯦ ꯍꯟꯗꯛ ꯀꯩꯅꯣꯁꯤꯒꯤ ꯑꯣꯏꯅꯗꯤ ꯌꯥꯝ ꯀꯟꯅ ꯗꯥꯎ ꯌꯥꯗꯕ ꯈꯣꯠꯇꯕꯗꯤ ꯈꯔꯗꯤ ꯂꯩꯇꯦ
ꯑꯣ
ꯃꯃꯥꯡ ꯆꯍꯤ ꯃꯃꯥꯡ ꯊꯥꯁꯤ ꯈꯤꯇꯪ ꯑꯩꯉꯣꯟꯗ ꯈꯤꯇꯪ ꯏꯁꯇ꯭ꯔꯦꯁ ꯂꯩꯕ ꯈꯤꯇꯪ ꯃꯊꯥ ꯁꯥꯕ ꯊꯥ ꯑꯃꯗꯤ ꯑꯣꯏꯈꯤ
ꯑꯣ
ꯑꯗꯨꯃꯉꯥꯏ ꯈꯔ ꯑꯍꯣꯡꯕ ꯍꯥꯏꯔꯒꯗꯤ
ꯑꯣ ꯑꯁ ꯑꯗꯣ ꯃꯥꯅꯦ ꯐꯔꯤꯖꯦ ꯅꯨꯡꯉꯥꯏꯕ ꯑꯣꯏꯔꯤꯖꯦ ꯐꯔꯦ ꯕ꯭ꯔꯣ ꯑꯗꯨ ꯅꯨꯡꯉꯥꯏꯕꯖꯦ ꯑꯗꯨꯝ ꯑꯣꯏꯕꯁꯨ ꯑꯗꯨꯝ ꯑꯍꯥ ꯑꯣꯏꯃꯤꯟꯅꯔꯁꯤ ꯍꯤ ꯍꯤ
ꯎꯝ ꯕ꯭ꯔꯣ ꯑꯩꯅ ꯄꯥꯝꯕꯁꯨ ꯃꯗꯨꯅꯤ ꯑꯗꯨꯕꯨ ꯈꯪꯗꯦꯅꯦ ꯍꯦꯛꯇ ꯂꯥꯏꯐꯁꯦ ꯏꯁꯃꯨꯠꯂꯤ ꯗꯨꯝ ꯆꯠꯂꯨ ꯑꯃꯨꯛ ꯌꯥꯗꯅꯦ ꯑꯃꯨꯛ
ꯍꯣꯏ ꯑꯗꯨꯕꯨꯗꯤ ꯑꯥꯎ ꯃꯥꯅꯤ ꯃꯤ ꯍꯥꯏꯅꯩꯁꯤꯗꯤ ꯑꯞꯁ ꯑꯦꯟ ꯗꯥꯎꯟ ꯆꯠꯇꯕ ꯂꯥꯏꯐꯇꯨꯗꯤ ꯂꯥꯏꯞ ꯅꯠꯇꯦꯅ ꯍꯥꯏꯅꯔꯤꯅꯦꯕ ꯑꯗꯨꯅ ꯂꯥꯏꯞꯁꯦ ꯈꯪ ꯊꯣꯛꯍꯟꯅꯤꯡꯕꯁꯨ ꯊꯣꯛꯍꯟꯅꯤꯡꯕ ꯌꯥꯄꯣꯟꯇꯦ ꯈꯟꯕꯅ ꯑꯃ ꯇꯧ ꯊꯣꯛꯂꯛꯄꯅ ꯑꯃ ꯑꯗꯨꯝꯁꯨ ꯇꯧꯔꯤꯅꯤ
ꯑꯗꯨꯕꯨ ꯕ꯭ꯔꯣ ꯍꯥꯏꯗꯤ ꯑꯞꯁ ꯗꯥꯎꯟ ꯂꯩꯩꯔꯒꯁꯨ ꯑꯩꯈꯣꯏꯗ ꯌꯥꯝꯅ ꯀꯩꯅꯣ ꯑꯣꯏꯗꯕ ꯄꯣꯠꯇꯨꯗꯤ ꯄꯥꯝꯃꯤ ꯍꯥ ꯍꯥ
ꯑꯥꯎ ꯃꯥꯅꯦ ꯃꯥꯅꯦ ꯏꯐꯦꯛ ꯂꯩꯇꯕ ꯍꯥ ꯍꯥ ꯈꯔ ꯑꯣꯏꯖꯔꯒꯁꯨ ꯑꯥꯎ ꯃꯤꯅꯦꯁ ꯉꯝꯕ ꯄꯣꯠ
ꯑꯥ ꯇꯝꯖꯍꯧꯕ ꯌꯥꯕ ꯀꯩꯅꯣ ꯇꯧꯕ ꯌꯥꯕ ꯂꯥꯏꯐ ꯂꯦꯁꯟ ꯄꯤꯕꯤꯔꯝꯕ ꯑꯗꯨꯝꯕ ꯑꯣꯏꯗꯤ ꯌꯥꯝ ꯐꯩ
ꯃꯥꯅꯦ
ꯃꯗꯨꯅ ꯃꯗꯨꯅ ꯃꯔꯝ ꯑꯣꯏꯔꯒ ꯏꯁꯥꯒꯤ ꯄꯨꯟꯁꯤ ꯑꯔꯥꯟꯕꯔꯣꯝꯗ ꯐꯨꯜ ꯆꯠꯈꯤꯕ ꯗꯥꯎꯟ ꯈꯨꯆꯠꯇꯨꯗꯤ ꯄꯥꯝꯗꯦ
ꯑꯥꯎ ꯃꯥꯅꯤ ꯃꯥꯅꯤ ꯑꯗꯨꯃꯛ ꯑꯗꯨꯃꯛꯅꯤ ꯕ꯭ꯔꯣꯕꯨ ꯑꯥ ꯀꯩꯗꯧꯕꯤꯔꯝꯃꯤꯅꯣ
ꯕ꯭ꯔꯣ ꯑꯩꯁꯦ ꯆꯥꯛ ꯇꯣꯛꯄꯥꯇ ꯉꯥꯏꯔꯤꯌꯦ ꯕ꯭ꯔꯣꯁꯤ ꯑꯗꯨꯝ ꯕ꯭ꯔꯣꯅ ꯈꯔ ꯑꯗꯨꯝ ꯋꯥꯔꯤ ꯁꯥꯟꯅꯕ ꯅꯨꯡꯉꯥꯏꯌꯦꯅ ꯑꯩ ꯕ꯭ꯔꯣꯗ ꯁꯨꯝ ꯍꯥꯟꯅ ꯁꯨꯝ ꯉꯁꯥꯏꯗꯣ ꯃꯦꯁꯦꯁ ꯊꯥꯕꯅꯦ ꯕ꯭ꯔꯣꯗꯣ ꯇꯨꯏꯁꯟ ꯇꯧꯔꯤ ꯍꯥꯏꯕꯗꯨꯗꯀꯣ ꯑꯇꯣꯞꯄꯒ ꯁꯨꯝ ꯉꯥꯏꯍꯥꯛꯄꯨꯗꯤ ꯀꯩꯅꯣ ꯇꯧꯔꯨꯔꯦ
ꯃꯇꯝꯖꯦ ꯍꯦꯛꯇ ꯑꯥꯎ
ꯕ꯭ꯔꯣꯗꯤ ꯑꯉꯥꯡ ꯀꯅꯥ ꯀꯌꯥ ꯀꯌꯥ ꯇꯧꯔꯤꯅꯣ ꯅꯠꯇ꯭ꯔꯒ ꯀ꯭ꯂꯥꯁ ꯀꯌꯥꯃꯨꯛꯀꯤ ꯑꯉꯥꯡꯅꯣ ꯍꯥꯢꯗꯤ ꯃꯁꯤꯡ
ꯑꯣ ꯍꯣꯝ ꯇꯨꯢꯇꯥꯔ ꯑꯣꯢꯅ ꯆꯠꯄꯥꯅꯤꯗ ꯀ꯭ꯂꯥꯁ ꯅꯥꯏꯟ ꯑꯥ ꯇꯦꯟ ꯍꯥꯢꯕ ꯁꯣꯔꯤ ꯀ ꯭ꯂꯥꯁ ꯇꯦꯟ ꯑꯃ ꯆꯠꯄ
ꯑꯥ
ꯑꯗꯨꯒ ꯃꯅꯥꯎꯄꯤ ꯑꯃꯕꯨꯗꯤ ꯌꯥꯎꯋꯦ ꯑꯗꯨꯗꯤ ꯁꯨꯝ ꯑꯉꯥꯡꯅꯤꯗ ꯑꯗꯨꯗꯤ ꯀ꯭ꯂꯥꯁ ꯇꯨ ꯇꯨ ꯑꯝꯒ ꯇꯦꯟ ꯑꯝꯒ
ꯑꯣ
ꯄꯨꯟꯅ ꯑꯗꯨꯝ
ꯕ꯭ꯔꯣꯍꯣꯏꯗꯤ ꯄꯨꯡ ꯀꯌꯥꯗꯤ ꯇꯥꯛꯀꯦ ꯍꯣꯝ ꯇꯨꯏꯇꯔꯁꯦ
ꯑꯥ ꯀꯩꯅꯣꯒꯕ ꯇꯥꯛꯑꯦ ꯋꯥꯟ ꯑꯋꯥꯔ ꯇ꯭ꯋꯦꯟꯇꯤ ꯃꯤꯅꯠꯁꯀꯨꯝꯕ ꯑꯗꯥꯏꯅ ꯑꯗꯒꯤ ꯍꯣꯏ ꯅꯣꯡ ꯐꯥꯗꯣꯛ ꯊꯦꯡꯅ ꯊꯔꯇꯤ ꯃꯤꯅꯠꯁꯀꯨꯝ ꯀꯨꯝꯕ ꯑꯗꯥꯏꯅ ꯇꯥꯛꯑꯦ ꯑꯗꯨꯝ ꯑꯦꯚꯔꯦꯖꯇ ꯑꯗꯨꯝ ꯋꯥꯟ ꯑꯋꯥꯔ ꯊꯥꯔꯇꯤ ꯃꯤꯅꯠꯁ ꯍꯥꯏꯇꯥꯔꯦ
ꯑꯣ ꯕ꯭ꯔꯣ ꯍꯣꯏꯒꯤ ꯀꯩꯅꯣꯗꯤ ꯀꯃꯥꯏ ꯇꯧꯋꯤ ꯑꯥ ꯍꯥꯏꯗꯤ ꯑꯥ ꯃꯜꯂꯤꯒꯤ ꯀꯩꯅꯣꯗꯤ ꯁꯥꯕꯗꯤ ꯈꯣꯠꯄꯗꯤ ꯑꯗꯨꯝ
ꯑꯣ ꯃꯅꯤꯖꯦ ꯑꯧ ꯀ꯭ꯂꯥꯁꯀꯤ ꯃꯇꯨꯡ ꯏꯟꯅ ꯁꯥꯏ ꯀ꯭ꯂꯥꯁꯁꯤꯅ ꯐꯥꯏꯕ ꯁꯤꯛꯁ ꯁꯚꯦꯟꯒꯨꯝꯕ ꯑꯣꯏꯔꯒꯗꯤ ꯐꯥꯏꯚ ꯊꯥꯎꯖꯟ ꯐꯥꯏꯚ ꯍꯟꯗ꯭ꯔꯦꯠ ꯐꯥꯏꯚ ꯊꯥꯎꯖꯟ ꯐꯥꯏꯚ ꯍꯟꯗ꯭ꯔꯦꯠꯀꯨꯝꯕ
ꯑꯥ
ꯁꯤꯛꯁ ꯊꯥꯎꯖꯟꯒꯨꯝꯕ ꯑꯗꯨꯒ ꯀ꯭ꯂꯥꯁ ꯑꯩꯠ ꯅꯥꯏꯟ ꯌꯧꯒ꯭ꯔꯒꯅ ꯑꯃꯨꯛ ꯁꯕꯦꯟ ꯊꯥꯎꯖꯟ ꯁꯞꯖꯦꯛ ꯑꯃ ꯑꯗꯨꯗꯅ ꯑꯃꯨꯛ ꯁꯞꯖꯦꯛ ꯑꯃꯃꯝꯗ ꯂꯥꯛꯑꯅꯤ ꯀ꯭ꯂꯥꯁ ꯅꯥꯏꯟ ꯇꯦꯟ ꯌꯧꯒ꯭ꯔꯒꯗꯤ ꯁꯞꯖꯦꯛꯇꯣ ꯑꯣꯜ ꯔꯥꯎꯟ ꯂꯥꯛꯇ꯭ꯔꯦꯕ ꯁꯕꯖꯦꯛ ꯑꯃꯃꯝꯀꯤ ꯂꯥꯛꯑꯗꯤ ꯁꯕꯖꯦꯛ ꯑꯃꯃꯝꯒꯤ ꯑꯣꯏꯅ ꯁꯚꯦꯟ ꯊꯥꯎꯖꯟ ꯑꯗꯒꯤ ꯑꯅꯤ ꯍꯦꯛ ꯇꯧ ꯑꯅꯤ ꯍꯦꯛ ꯇꯧꯔꯒꯅ ꯈꯔ ꯑꯗꯨꯝ ꯇꯥꯊꯣꯛꯑꯒ ꯇꯨꯌꯦꯞ ꯊꯥꯎꯖꯟꯒꯨꯝꯕ
ꯑꯥ
ꯑꯗꯒꯤ ꯑꯦꯂꯦꯚꯦꯟ ꯊꯥꯎꯖꯟꯒꯨꯝꯕ ꯑꯗꯨꯝ ꯑꯗꯨꯃꯥꯏꯅ ꯑꯣꯏꯅ ꯁꯥꯏꯌꯦ ꯁꯥꯕ ꯁꯨꯃꯥꯏꯅ ꯁꯥꯕꯖꯦ ꯑꯗꯣ
ꯃꯣꯏꯒꯤ ꯑꯥ ꯍꯥꯏꯗꯤ ꯃꯣꯏ ꯒ꯭ꯔꯨꯞꯀ ꯂꯩꯗꯅꯀꯣ
ꯑꯥꯎ ꯑꯥꯎ ꯌꯥꯎꯋꯦ
ꯀꯩ ꯀꯔꯝꯕ ꯀꯔꯝꯕꯗ ꯌꯥꯎꯒꯦ ꯕ꯭ꯔꯣꯗꯤ
ꯑꯅꯤ ꯌꯥꯎꯋꯦ ꯑꯥꯔ ꯑꯥꯔ ꯍꯥꯏꯕ ꯑꯃꯒ ꯏꯂꯥꯏꯠ ꯍꯥꯏꯕ ꯑꯃꯒ
ꯑꯣ ꯑꯗꯨꯃꯛꯇ ꯌꯥꯎꯗ꯭ꯔꯦ ꯑꯩꯁꯨ ꯑꯃꯗꯤ ꯌꯥꯎꯋꯦ
ꯑꯣ ꯏꯅꯥꯏꯠꯇꯨꯗꯤ ꯀꯌꯥ ꯀꯥꯟꯅꯗꯦꯗ ꯑꯗꯨ ꯑꯝꯇ ꯐꯪꯗꯦ ꯁꯨꯝ ꯌꯥꯎꯕ ꯋꯥꯅꯦ ꯑꯗꯣ ꯑꯗꯨꯝ ꯍꯥꯏꯗꯤ ꯐꯪꯉꯒꯁꯨ ꯑꯩꯉꯣꯟꯗ ꯍꯦꯛ ꯄꯤꯔꯛꯇꯕꯒꯨꯝꯕ ꯍꯥꯏꯗꯤ ꯅꯥꯇꯩ ꯆꯥꯗꯕꯒꯤ ꯍꯥꯏꯗꯤ ꯈꯪꯅ ꯆꯥꯟꯅꯕꯗ ꯄꯤꯒꯤꯕꯅꯦ ꯈꯪꯗꯦ ꯑꯗꯒꯤ ꯈꯔ ꯍꯦꯟꯅ ꯅꯛꯄꯒꯨꯝꯕ ꯌꯥꯎꯔꯝꯃꯒꯅ ꯑꯗꯒꯤ ꯍꯥꯟꯅꯒꯤ ꯑꯩꯉꯣꯟꯗꯒꯤ ꯍꯦꯟꯅ ꯌꯥꯝ ꯀꯨꯏꯅ ꯉꯥꯏꯔꯛꯄ ꯀꯥꯡꯕꯨ ꯃꯣꯏꯗ ꯄꯤꯒꯤꯕꯅꯤ ꯈꯪꯗꯦ ꯑꯗꯨꯝ ꯇꯧꯋꯦ ꯀꯌꯥ ꯐꯪꯗꯦ ꯑꯗꯨꯒꯤ ꯏꯂꯥꯏꯠꯇꯨꯗꯤ ꯑꯗꯨꯏ ꯃꯇꯨꯡꯗ ꯑꯃ ꯑꯃꯃꯨꯛ ꯌꯥꯎꯏ ꯏꯃꯥꯟꯅꯕꯅ ꯁꯤ ꯌꯥꯎꯁꯜꯂꯣꯅ ꯑꯗꯨ ꯃꯥꯒꯤ ꯊꯨꯔ ꯑꯗꯨꯗꯩꯗꯤ ꯑꯃ ꯆꯠꯂꯦ ꯑꯗꯩꯗꯤ ꯑꯩꯅ ꯑꯇꯩꯗꯤ ꯑꯃꯨꯛ ꯑꯩꯅ ꯈꯔ ꯑꯩꯉꯣꯟꯗ ꯂꯥꯛꯄ ꯍꯥꯏꯇꯥꯔꯦꯅꯦ ꯇꯣꯉꯥꯟꯅ
ꯍꯥꯥ
ꯈꯔꯒ ꯑꯗꯨꯋꯥꯏꯅ ꯑꯗꯨꯋꯥꯏꯅ ꯇꯧꯋꯦ
ꯑꯩꯁꯨ ꯑꯦꯂꯚꯦꯟ ꯇꯨꯋꯦꯞ ꯇꯥꯀꯦꯅ ꯑꯃꯗꯤ ꯌꯥꯎꯁꯟꯕꯅꯦ
ꯑꯧ
ꯑꯗꯣ ꯍꯧꯖꯤꯛꯐꯥꯎꯒꯤꯗꯤ ꯐꯪꯗꯦ ꯃꯣꯏꯒꯤ ꯇꯨꯅꯔꯗꯤ ꯈꯪꯗꯦ ꯗꯤꯃꯥꯟꯖꯦ ꯀꯌꯥ ꯂꯩꯇꯦ ꯑꯉꯥꯡꯁꯦ ꯑꯗꯨꯝ ꯂꯥꯛꯑꯦ ꯏꯚꯤꯅꯤꯡꯒꯨꯝꯕꯗ ꯑꯃ ꯆꯠꯁꯤꯔꯥꯅ ꯑꯩꯗꯤ ꯁꯨꯝ ꯄ꯭ꯂꯥꯟ ꯇꯧꯕ ꯍꯥꯏꯗꯤ ꯑꯩꯒꯤ ꯁꯨꯝ ꯀꯩꯅꯣꯁꯤꯅꯖꯨ ꯁꯨꯝ ꯀꯥꯟꯅꯗꯕꯅꯤꯅ ꯈꯔ ꯁꯥꯏꯠꯇꯁꯨ ꯈꯔ ꯁꯨꯝ
ꯍꯣꯏ ꯈꯔꯖꯨ ꯀꯥꯟꯅꯕ ꯑꯗꯩ ꯑꯩꯁꯨ ꯍꯥꯏꯐꯦꯠ ꯄꯥꯁꯟꯕ ꯑꯣꯏꯅ
ꯑꯥ ꯑꯩꯗꯤ ꯑꯗꯨꯃꯥꯏꯅꯗꯤ ꯈꯟꯕꯅꯦ
ꯑꯧ
ꯑꯗꯣ ꯍꯧꯖꯤꯛ ꯍꯧꯖꯤꯛꯐꯥꯎꯒꯤꯗꯤ ꯐꯪꯗꯦ ꯑꯩꯁꯨ ꯉꯥꯏꯕꯨꯗꯤ ꯉꯥꯏꯔꯤ ꯐꯪꯕꯨꯗꯤ ꯐꯪꯉꯛꯄꯁꯨ ꯌꯥꯏ
ꯀꯌꯥꯝ ꯀꯨꯏꯔꯒ ꯌꯥꯎꯕ ꯀꯩ ꯃꯃꯤꯡ ꯀꯧꯒꯦ
ꯑꯥ ꯑꯩꯈꯣꯏꯗꯨꯅ ꯍꯣꯝ ꯀꯩꯅꯣꯝ ꯍꯥꯏꯕꯅꯦ ꯍꯣꯝ ꯇ꯭ꯌꯨꯇꯔ ꯀꯩꯅꯣꯝ ꯍꯥꯏꯕꯅꯦ ꯃꯣꯏꯒꯤ ꯃꯃꯤꯡꯗꯣ ꯑꯗꯨꯃꯥꯏꯅ ꯍꯣꯝ ꯇ꯭ꯌꯨꯇꯔ ꯀꯩꯅꯣꯝꯗꯤ ꯍꯥꯏꯕꯅꯤ ꯆꯞ ꯆꯥꯕ ꯅꯤꯡꯖꯤꯡꯗ꯭ꯔꯦ ꯂꯨꯄꯥ ꯆꯅꯤꯔ ꯆꯍꯨꯝꯂ ꯊꯤꯒꯤꯕꯅꯦ ꯃꯣꯏ ꯔꯦꯖꯤꯁꯇ꯭꯭ꯔꯦꯁꯟꯗꯣ
ꯑꯣ
ꯑꯗꯨꯃꯥꯏꯅ ꯁꯨꯝ ꯃꯣꯏꯅ ꯑꯗꯨꯝ ꯔꯦꯖꯤꯁꯇ꯭ꯔꯦꯁꯟ ꯅꯝꯕꯔ ꯑꯃ ꯄꯤꯔꯛꯑꯒ ꯑꯗꯨꯃꯥꯏꯅ
ꯑꯣ ꯀꯩꯅꯣꯗꯤ ꯑꯧ ꯑꯥ ꯀꯌꯥꯝ ꯀꯨꯏꯔꯒꯦ ꯌꯥꯎꯕꯤꯕ ꯒ꯭ꯔꯨꯞꯇꯨꯗ
ꯕ꯭ꯔꯣ ꯑꯩꯁꯦ ꯃꯃꯥꯡ ꯊꯥꯒꯨꯝꯕꯗ ꯌꯥꯎꯕꯅꯦ
ꯑꯣ ꯑꯗꯣ ꯑꯥ ꯕ꯭ꯔꯣꯖꯦ ꯀꯩ ꯁꯕꯖꯦꯛ ꯑꯣꯏꯗꯣꯏꯅꯣ
ꯕ꯭ꯔꯣ ꯉꯁꯥꯏꯁꯦ ꯀꯩꯅꯣꯗꯅꯦ ꯑꯥ ꯑꯦꯂꯚꯦꯟ ꯇꯨꯋꯦꯜꯞꯀꯤ ꯀꯃꯔꯁ ꯇꯥꯛꯀꯦꯅ ꯇꯧꯕ
ꯑꯣ ꯑꯣ ꯑꯗꯨꯗꯤ ꯀꯃꯔꯁ ꯈꯛꯇꯪꯗ
ꯑꯥ ꯀꯃꯔꯁꯀꯤ ꯁꯕꯖꯦꯛ ꯑꯗꯨꯝ ꯂꯣꯏ ꯇꯥꯛꯄꯤꯒꯦꯅ ꯑꯩꯁꯦ ꯈꯟꯕ ꯑꯗꯨꯗ
ꯕ꯭ꯔꯣ ꯀꯃꯔꯁꯁꯦ ꯁꯨꯝ ꯑꯍꯥꯍꯥ ꯁꯥꯇ꯭ꯔꯁꯦ ꯌꯥꯝ ꯂꯧꯅꯗꯕꯅꯤꯅ ꯑꯩꯅ ꯌꯥꯎꯕ ꯒ꯭ꯔꯨꯞꯁꯤꯗꯖꯨ ꯀꯃꯔꯁꯇꯤ ꯂꯥꯛꯄ ꯀꯌꯥ ꯎꯗꯦꯅꯦ ꯍꯥꯏꯗꯤ ꯃꯔꯨ ꯃꯔꯨ ꯑꯣꯏꯅ ꯌꯥꯝ ꯂꯥꯛꯏꯁꯦ ꯑꯦꯂꯕꯦꯟ ꯇꯨꯌꯦꯜꯞꯇ ꯁꯥꯏꯟꯁꯀ ꯃꯦꯠꯁꯀꯗꯤ ꯌꯥꯝ ꯂꯥꯛꯑꯦꯕ
ꯑꯥ
ꯑꯗ ꯑꯩꯁꯨ ꯑꯃꯨꯛ ꯁꯣꯁꯌꯦꯜ ꯁꯥꯏꯟꯁꯅꯦꯕ
ꯑꯥ
ꯑꯗꯨꯅ ꯑꯩꯁꯨ ꯂꯥꯛꯄ ꯈꯔ ꯂꯠꯂꯦꯕ
ꯑꯥ
ꯑꯗꯒꯤ ꯑꯦꯂꯕꯦꯟ ꯇꯨꯋꯦꯞꯁꯤꯗ ꯂꯥꯛꯑꯒꯅ ꯑꯃꯨꯛ ꯅꯨꯄꯤ ꯂꯥꯛꯄ ꯁꯥꯇ꯭ꯔꯤꯁꯦ ꯑꯗꯨ ꯁꯥꯇ꯭ꯔꯤꯁꯦ ꯅꯨꯄꯤ ꯑꯣꯏꯕꯅꯤꯅ ꯑꯃꯨꯛ ꯄꯦꯔꯦꯟꯁꯀꯩꯁꯤꯅ ꯑꯃꯨꯛ ꯁꯥꯇ꯭ꯔ ꯑꯣꯖꯥꯁꯤ ꯅꯨꯄꯤ ꯑꯃꯨꯛ ꯄꯥꯝꯃꯛꯄ ꯏꯆꯥꯅ ꯆꯥꯟꯅꯗꯕ ꯍꯥꯏ ꯍꯥꯏꯗꯤ ꯑꯧ ꯍꯦꯛꯇ ꯑꯗꯨꯃꯥꯏꯅ ꯊꯣꯛꯑꯦꯕ ꯑꯦꯜꯕꯦꯟ ꯇꯨꯋꯦꯜꯞ ꯌꯧꯔꯗꯤ ꯅꯨꯄꯥꯗꯤ ꯑꯗꯨꯝ ꯊꯤꯟꯕ ꯅꯤ ꯈꯪꯗꯦ ꯑꯗꯒꯤ ꯃꯁꯥꯅ ꯒꯥꯔꯤ ꯆꯠꯆꯕꯅꯤ ꯈꯪꯗꯦ ꯑꯗꯨꯝ ꯆꯠꯂꯤꯗꯅ
ꯑꯥ
ꯑꯗꯨꯒ ꯅꯨꯄꯤꯗꯤ ꯃꯁꯥ ꯍꯦꯛ ꯒꯥꯔꯤ ꯊꯥꯗꯣꯛꯄꯁꯨ ꯅꯨꯡꯉꯥꯏꯇꯒꯨꯝ ꯃꯌꯨꯝꯅꯤꯅ ꯍꯥꯏꯗꯤ ꯌꯨꯝꯒꯤ ꯑꯍꯜ ꯂꯃꯟꯁꯤꯡꯅꯁꯨ ꯅꯨꯄꯤ ꯑꯣꯏꯕꯅꯤꯅ ꯑꯗꯒꯤ ꯑꯃꯨꯛ ꯑꯗꯒꯤ ꯊꯤꯟꯗꯣꯛ ꯊꯤꯟꯖꯤꯟꯁꯨ ꯍꯦꯛ ꯉꯝꯗꯕ ꯑꯗꯨꯒꯨꯝꯕꯁꯤꯗꯤ ꯑꯗꯨꯝ ꯍꯣꯝꯇꯤꯌꯨꯇꯔ ꯊꯤꯔꯛꯄꯁꯦ ꯑꯣꯖꯥ ꯅꯨꯄꯤ ꯑꯣꯏꯅ ꯊꯤꯔꯛꯑꯦ ꯅꯨꯄꯥꯁꯦ ꯀꯩꯅꯣ ꯀꯌꯥ ꯀꯩꯅꯣ ꯇꯧꯗꯦꯕ ꯅꯍꯥꯟꯁꯨ ꯑꯃ ꯉꯥꯡꯅ ꯂꯣꯏꯔꯕꯅꯦ ꯑꯩꯗꯣ ꯀ꯭ꯂꯥꯁ ꯑꯦꯂꯕꯦꯟꯒꯤꯅꯤꯅ ꯃꯥꯏꯗꯣ ꯁꯣꯁꯤꯌꯦꯜ ꯁꯥꯏꯟꯁꯀ ꯁꯣꯔꯤ ꯖꯣꯒ꯭ꯔꯥꯐꯤꯒ ꯍꯤꯁꯇ꯭ꯔꯤꯒ ꯇꯥꯛꯄꯤꯌꯣꯅ
ꯑꯥ
ꯑꯗꯨꯒꯤꯗꯣ ꯑꯩ ꯂꯣꯏ ꯉꯥꯡꯅ ꯂꯣꯏꯔꯦ ꯄꯩꯁꯥ ꯅꯨꯡꯁꯥ ꯂꯣꯏ ꯉꯥꯡꯅ ꯂꯣꯏꯔꯦ ꯑꯗꯨꯒ ꯀꯩꯅꯣꯗꯨꯅ ꯄꯦꯔꯦꯟꯁꯇꯨꯅ ꯀꯩꯅꯣ ꯍꯥꯏꯔꯛꯄ ꯑꯥ ꯑꯣꯖꯥꯁꯤ ꯅꯨꯄꯤꯔꯥ ꯍꯪꯉꯛꯄ ꯖꯥꯠꯅꯤ
ꯑꯥ
ꯑꯗꯣ ꯑꯩꯗꯤ ꯌꯥꯗ꯭ꯔꯦꯅ ꯑꯗꯨꯗꯤ ꯍꯥꯏꯗꯤ ꯑꯩꯗꯤ ꯁꯥꯇ꯭ꯔꯤꯅꯤꯅ ꯑꯣꯖꯥ ꯅꯨꯄꯤ ꯄꯥꯝꯃꯦ ꯍꯥꯏꯗꯤ ꯃꯣꯏꯁꯨ ꯑꯦꯂꯚꯦꯟ ꯇꯨꯌꯦꯞ ꯌꯧꯔꯛꯑꯕꯅꯤꯅ ꯈꯤꯇꯪ ꯂꯩꯗꯅ ꯑꯧ ꯋꯥꯈꯟꯗꯗꯤ ꯇꯝ ꯉꯝꯕ ꯅꯠꯇꯦꯅ ꯄꯣꯠ ꯍꯥꯏꯁꯦ ꯑꯗꯨꯗꯒꯤ ꯏꯃꯨꯡ ꯍꯥꯏꯁꯤꯗꯤ ꯑꯗꯨꯝ ꯆꯠꯊꯣꯛ ꯆꯠꯁꯤꯟ ꯇꯧꯕ ꯌꯥꯎꯔꯛꯏ ꯐꯛ ꯇꯧꯔ ꯈꯤꯇꯪ ꯁꯦꯐꯇꯤꯒꯤꯁꯨ ꯈꯜꯂꯒ ꯎꯝ ꯑꯗꯨꯅ ꯁꯣꯏꯍꯅꯤꯡꯕ ꯍꯥꯏꯗꯤ ꯀꯅꯥꯝ ꯂꯩꯄꯣꯠꯇꯦꯅ
ꯃꯥꯅꯦ ꯃꯥꯅꯦ ꯑꯗꯨ ꯃꯤꯅꯁꯨ ꯌꯦꯡꯉꯛꯏꯅꯤ
ꯑꯥꯎ ꯑꯗꯒꯤ ꯄꯣꯠꯇꯨꯅ ꯑꯃꯨꯛ ꯁꯥꯇ꯭ꯔ ꯃꯉꯥ ꯇꯔꯨꯛꯃꯨꯛ ꯇꯧꯃꯤꯟꯅꯔꯒꯗꯤ ꯑꯃꯨꯛ ꯐꯕ ꯑꯃꯇꯪ ꯇꯔꯛ ꯇꯔꯛ ꯇꯧꯕꯗꯨꯗꯤ ꯑꯗꯨꯅ ꯀꯌꯥ ꯐꯪꯕ ꯋꯥꯏ ꯁꯣꯁꯦꯜ ꯁꯥꯏꯟꯁ ꯀꯨꯝꯕꯁꯦ ꯑꯗꯨꯒ ꯈ꯭ꯋꯥꯏ ꯅꯨꯡꯉꯥꯏꯔꯤꯁꯦ ꯃꯦꯠꯁꯀ ꯁꯥꯏꯟꯁꯀꯁꯤꯅ ꯏꯅꯨꯡ ꯅꯨꯡꯉꯥꯏ ꯂꯩꯔꯝꯃꯦ ꯍꯥꯟꯅ ꯄ꯭ꯂꯥꯟꯁꯨ ꯇꯧꯍꯧꯗ꯭ꯔꯦ ꯑꯩꯁꯦ ꯇꯨꯌꯦꯐ ꯐꯥꯎꯗꯤ ꯁꯥꯏꯟꯁ ꯂꯧꯔꯛꯑꯦꯕ
ꯑꯥ
ꯑꯗꯒꯤ ꯑꯃꯨꯛ ꯑꯩꯁꯦ ꯑꯥꯔꯠꯁꯇ ꯑꯣꯏꯅ ꯑꯣꯟꯊꯒꯦꯅ ꯑꯥꯔꯠꯁꯇ ꯑꯣꯏꯅ ꯑꯣꯟꯊꯔꯒ ꯇꯧꯕꯅꯦ ꯑꯗꯣ ꯃꯅꯤꯄꯨꯔꯗꯗꯤ ꯍꯥꯏꯖꯕ ꯋꯥꯅꯤ ꯄꯦꯔꯦꯟ ꯄꯦꯔꯦꯟꯁ ꯃꯌꯥꯝꯒꯤ ꯍꯥꯏꯕꯁꯤꯁꯨ ꯑꯦꯂꯕꯦꯟ ꯇꯨꯋꯦꯞ ꯑꯅꯝꯕꯅ ꯁꯥꯏꯟꯁꯇ ꯆꯠꯂꯤꯗꯅ ꯎꯝ ꯑꯧ ꯃꯦꯖꯣꯔꯤꯇꯤ ꯑꯗꯨꯝ ꯁꯥꯏꯟꯁꯁꯦ ꯑꯗꯨꯝ ꯑꯉꯥꯡꯈꯩꯁꯦ ꯀꯩꯅꯣ ꯈꯟꯖꯅꯤ ꯈꯪꯗꯕꯅꯦ ꯃꯃꯥ ꯃꯄꯥꯈꯩꯅ ꯑꯗꯨꯝ ꯑꯦꯂꯕꯦꯟ ꯇꯨꯋꯜꯞꯀꯤꯗꯤ ꯑꯁ ꯑꯗꯨ ꯁ꯭ꯀꯨꯜ ꯑꯗꯨ ꯑꯗꯥꯑꯅ ꯑꯗꯨꯝ ꯇꯧꯔ ꯁꯥꯏꯟꯁꯇ ꯑꯗꯨꯝ ꯂꯣꯏ ꯆꯠꯍꯜꯂꯦꯕ ꯑꯅꯝꯕꯅ
ꯃꯥꯅꯦ ꯃꯥꯅꯦ
ꯑꯗꯨꯅ ꯑꯥꯔꯠꯁꯇꯒ ꯈꯜꯂꯤꯁꯦ ꯈꯖꯤꯛ ꯈꯛ ꯈꯟꯕꯅꯤꯅ ꯈꯔ ꯂꯠꯂꯦ
ꯑꯥ
ꯑꯗꯒꯤ ꯑꯗꯨꯅꯦ ꯑꯩ ꯍꯥꯏꯁꯦ ꯐꯪꯉꯒꯅ ꯑꯃꯨꯛ ꯑꯣꯖꯥꯅꯨꯄꯤ
ꯑꯗꯨꯅ ꯀ꯭ꯂꯥꯁ ꯑꯗꯒꯤ ꯍꯣꯝ ꯇꯤꯌꯨꯇꯔꯁꯤꯅ ꯑꯃꯨꯛ ꯀ꯭ꯂꯥꯁꯁꯦ ꯐꯥꯏꯚꯀꯤ ꯃꯈꯥꯁꯤꯅ ꯑꯃꯨꯛ ꯁꯤꯁꯨ ꯑꯃꯨꯛ ꯄꯦꯔꯦꯟꯁ ꯈꯩꯅ ꯅꯨꯄꯤ ꯊꯤꯑꯕ ꯍꯥꯏꯗꯤ ꯍꯥꯏꯗꯤ ꯑꯣꯖꯥ ꯅꯨꯄꯤ ꯑꯣꯏꯅ ꯊꯤꯔꯛꯑꯦꯕ ꯍꯥꯏꯗꯤ ꯅꯨꯄꯤꯁꯤꯅ ꯍꯥꯏꯖꯕ ꯋꯥꯅꯤ ꯑꯗꯨꯝ ꯈꯔ ꯊꯣꯠꯄ ꯅꯧꯕ
ꯍꯥꯏꯗꯤ ꯍꯣꯏ ꯏꯁꯇꯨꯗꯦꯟ ꯀꯩꯀꯥ ꯂꯣꯏꯅꯕꯗꯨꯁꯨ ꯃꯣꯏꯅ ꯅꯨꯄꯤꯅꯤꯅ ꯈꯔ ꯑꯗꯨꯝ ꯀꯩꯅꯣ ꯇꯧꯋꯤꯗꯅ
ꯅꯧꯖꯥ ꯈꯣꯠꯆꯥ ꯇꯧꯕꯅꯤ ꯍꯩꯕꯅꯤꯅ ꯈꯔ ꯃꯣꯏꯅ ꯈꯔ ꯈꯣꯠ ꯈꯣꯠ ꯇꯧꯕꯅꯤꯅ ꯍꯦꯛꯇ ꯊꯤꯔꯛꯄ ꯑꯗꯨꯅ ꯑꯩꯈꯣꯏꯒꯤ ꯃꯔꯛꯁꯤ ꯀꯌꯥ ꯐꯪꯗꯦ ꯍꯥꯏꯇꯥꯔꯦ ꯑꯗꯨꯅ ꯀ꯭ꯂꯥꯁ ꯁꯤꯛꯁꯇꯩꯅ ꯇꯦꯟꯕꯧ ꯃꯔꯛꯀꯨꯝꯕ ꯑꯦꯂꯚꯦꯟ ꯇꯨꯋꯦꯞ ꯗꯨꯗꯤ ꯂꯥꯛꯇꯞ ꯄꯥꯛꯅ ꯂꯥꯛꯇꯝꯅꯤꯅ ꯑꯗꯒꯤ ꯇꯦꯟꯐꯧꯁꯤꯗꯅ ꯑꯃꯨꯛ ꯂꯥꯛꯏꯁꯤꯅ ꯅꯥꯏꯟꯇꯤꯟꯅꯦꯕ ꯑꯅꯝꯕꯅ ꯑꯃꯨꯛ ꯁꯣꯏꯁ ꯁꯥꯏꯟꯁꯇꯤ ꯄꯪ ꯂꯥꯛꯇꯦꯕ ꯁꯥꯏ ꯁꯥꯏꯟꯁꯀ ꯃꯤꯠꯁꯀꯖꯦ ꯁꯁꯥꯏꯟꯁꯀꯥ ꯍꯥꯎ ꯑꯗꯨꯅ ꯄꯪꯕ ꯌꯥꯝ ꯋꯥꯏ ꯑꯗꯩ ꯕ꯭ꯔꯣꯒꯤ ꯁꯕꯖꯦꯛꯇꯨꯖꯨ ꯍꯩꯁꯠ ꯐꯪꯕꯗꯤ ꯈꯔ ꯋꯥꯅꯤꯗꯤ ꯀꯩꯒꯤꯅꯣꯗ ꯌꯥꯝꯗꯦꯕ ꯀꯃꯔꯁ ꯂꯧꯔꯤꯁꯤꯡꯖꯦ ꯃꯅꯤꯄꯨꯔꯗ
ꯌꯥꯝꯗꯦ ꯌꯥꯝꯗꯦ ꯍꯥꯏꯗꯤ ꯁꯞꯖꯦꯛꯁꯦ ꯑꯗꯨꯃꯥꯏꯅ ꯃꯥꯟꯍꯟꯅꯕ ꯍꯥꯏꯇꯥꯔꯦꯅꯦ ꯃꯥꯒꯤ
ꯑꯣ ꯑꯗꯣ ꯕ꯭ꯔꯣꯗꯤ ꯀꯃꯔꯁ ꯂꯧꯅꯤ ꯃꯦꯠꯁ ꯇꯥꯛꯄ ꯑꯗꯨꯝ ꯉꯝꯅꯤꯅ ꯉꯝ ꯅꯨꯡꯉꯥꯏꯇꯕ꯭ꯔꯣ
ꯃꯦꯁꯤꯅ ꯃꯨ ꯈꯣꯏꯅ ꯑꯃꯨꯛ ꯇꯥ ꯑꯥ ꯂꯧ ꯇꯥꯂꯛꯇ꯭ꯔꯦꯕ ꯑꯩꯈꯣꯏꯒꯤ ꯃꯇꯝꯗꯨꯗꯗꯤ ꯑꯗꯨꯅ ꯑꯃꯨꯛ ꯑꯩꯈꯣꯏꯅ ꯑꯃꯨꯛ ꯍꯥꯏꯗꯤ ꯑꯩꯈꯣꯏ ꯃꯦ ꯑꯩꯈꯣꯏ ꯁꯋꯥꯏꯖꯨ ꯀꯥꯜꯀꯨꯂꯦꯁꯟꯒꯤ ꯄꯥꯔꯠꯁꯦ ꯑꯝ ꯌꯥꯎꯕꯅꯤꯅꯅꯦ ꯑꯩꯈꯣꯏꯅ ꯑꯃꯨꯛ ꯀꯩꯅꯣꯒꯨꯝꯕ ꯏꯀꯣꯅꯣꯃꯤꯛꯁꯀꯨꯝꯕ ꯑꯗꯨꯝꯕꯗꯗꯤ ꯌꯥꯝ ꯐꯣꯀꯁꯁꯦ ꯑꯗꯨꯝ ꯇꯧꯔꯛꯄ ꯑꯗꯨꯅ ꯌꯥꯝ ꯗꯤ ꯑꯣꯟꯖꯤꯜꯂꯛꯇ꯭ꯔꯦ ꯑꯗꯨꯅ ꯑꯩꯈꯣꯏꯅꯖꯨ ꯍꯣꯏ ꯇꯥꯛꯄꯕꯨꯗꯤ ꯑꯗꯨꯝ ꯀꯩꯅꯣꯁꯦ ꯑꯗꯨꯝ ꯉꯝꯗꯤ ꯉꯝꯅꯤꯕꯀꯣ ꯑꯥ
ꯍꯣꯢ
ꯑꯇꯣꯞꯄ ꯁꯕꯖꯦꯛꯀꯤ ꯍꯥꯏꯔꯒꯗꯤ ꯀꯩꯅꯣꯒꯨꯝꯕꯗꯤ ꯍꯣꯏ ꯁꯥꯏꯟꯁꯀꯤ ꯀꯩꯅꯣꯁꯤ ꯄꯥꯔꯠꯁꯤꯕꯨꯗꯤ ꯑꯩꯈꯣꯏ ꯑꯗꯨꯝ ꯈꯔ ꯋꯥꯔꯅꯤ ꯀꯨꯏꯔꯦ ꯊꯗꯣꯛꯄ ꯑꯗꯨꯅ ꯀꯩꯅꯣ ꯀꯩꯅꯣꯒꯨꯝꯕꯁꯤꯗꯤ ꯑꯗꯨꯝ ꯉꯝꯅꯤꯕ ꯍꯥꯏꯗꯤ ꯄꯣꯂꯤꯇꯤꯀꯦꯜ ꯁꯥꯏꯟꯁꯀꯨꯝꯕ ꯍꯤꯁꯇ꯭ꯔꯤꯒꯨꯝꯕꯁꯤꯗꯤ ꯑꯗꯨꯝ ꯇꯥꯛ ꯉꯝꯅꯦꯕ
ꯃꯥꯅꯦ ꯃꯥꯅꯦ ꯍꯥꯟꯅ ꯄꯥꯊꯣꯛꯄꯤꯔꯒ ꯑꯗꯨꯝ ꯌꯥꯕ ꯄꯣꯠꯅꯤꯕ ꯑꯩꯅ ꯍꯥꯟꯅ ꯈꯔ ꯄ꯭ꯔꯤꯄꯔ ꯄ꯭ꯔꯤꯄꯦꯌꯔ ꯇꯧꯔ ꯆꯠꯂꯒ
ꯑꯥ ꯑꯗꯨꯝ ꯌꯥꯅꯤ ꯍꯥꯏꯗꯤ ꯑꯩꯈꯣꯏꯅ ꯁꯨꯝ ꯑꯦꯛꯖꯥꯝ ꯀꯩꯀ ꯁꯨꯝ ꯊꯥꯝꯅꯤꯅ ꯑꯗꯨꯝ ꯑꯦꯌꯥ
ꯑꯃꯝ ꯃꯥꯅꯦ ꯃꯥꯅꯦ ꯑꯗꯒꯤ ꯏꯂꯚꯦꯟ ꯇꯨꯌꯦꯞ ꯇꯝꯃꯤꯁꯦ ꯌꯥꯝ ꯍꯦꯟ ꯂꯨꯁꯟꯅꯖꯨ ꯇꯝ
ꯃꯥꯅꯦ ꯃꯣꯏ ꯑꯦꯟ ꯁꯤ ꯑꯥꯔ ꯇꯤꯅꯤꯗꯅ ꯑꯗꯨꯅ ꯑꯗꯨꯝ ꯖꯤꯑꯣꯒ꯭ꯔꯥꯞ ꯐꯤ ꯀꯩꯀꯥ ꯑꯗꯨꯝ ꯐꯤꯔꯁꯇ꯭ꯔꯤ ꯀꯩꯀꯥ ꯑꯗꯨꯝ ꯀꯩꯅꯣꯒꯤ ꯀꯩꯅꯣꯒꯨꯝꯕꯗꯤ ꯑꯗꯨꯝ ꯐꯖꯟ ꯇꯥꯡ ꯉꯝꯃꯅꯤ ꯑꯥ ꯀꯔꯤ ꯑꯉꯥꯡꯒꯤ ꯑꯉꯥꯡꯒꯤꯗꯗꯤ ꯁꯤꯚꯤꯛꯁ ꯍꯥꯏꯗꯥꯏꯅꯦ ꯃꯣꯏꯗꯗꯤ ꯁꯤꯚꯤꯛ
ꯑꯣ ꯑꯥꯎ ꯁꯤꯚꯤꯛꯁ ꯉꯥꯏꯈꯣ ꯈꯣ ꯈꯣꯏ ꯑꯧ ꯍꯧꯖꯤꯛ ꯁꯤꯚꯤꯛꯁ ꯂꯩꯇ꯭ꯔꯦ ꯄꯣꯜ ꯁꯥꯏꯟꯁ ꯁꯤꯚꯤꯛꯁꯦ ꯂꯧꯊꯣꯛꯈ꯭ꯔꯝꯅꯦ ꯑꯧ ꯁꯤꯚꯤꯛꯁ ꯀꯧꯗ꯭ꯔꯕ ꯀꯧꯗ꯭ꯔꯕꯅꯤ ꯇꯝꯗꯤ ꯇꯝꯕ ꯑꯗꯨꯒ ꯄꯣꯜ ꯁꯥꯏꯟꯁ ꯏꯀꯅꯣꯃꯤꯛꯁ ꯑꯗꯨꯗꯥꯏꯟꯅ ꯑꯣꯏ ꯆꯠꯂꯦꯕ ꯁꯤꯚꯤꯛꯁ ꯂꯧꯊꯣꯛꯈ꯭ꯔꯦ
ꯅꯣꯏꯁꯨ ꯑꯗꯨꯃꯥꯏꯅꯕꯨꯗꯤ ꯈꯜꯂꯦ ꯕ꯭ꯔꯣ ꯑꯃꯥꯗꯤ ꯆꯠꯅꯤꯡꯉꯦ ꯁꯨꯝ ꯍꯥꯏꯇꯥꯔꯦꯅꯦꯀꯣ ꯍꯥꯏꯗꯤ
ꯑꯧ ꯑꯩꯁꯨ ꯃꯥꯅꯦ ꯃꯥꯅꯦ ꯑꯩꯁꯨ ꯒ꯭ꯔꯨꯞꯇꯨꯗ ꯊꯦꯡꯅꯔꯗꯤ ꯑꯗꯨꯝ ꯍꯥꯏꯔꯛꯀꯦ ꯑꯗꯨꯝ ꯑꯗꯨ ꯕ꯭ꯔꯣ ꯀ꯭ꯂꯥꯁ ꯁꯤꯛꯁ ꯁꯚꯦꯟ ꯑꯩꯠ ꯑꯗꯨꯒꯨꯝꯕꯗꯤ ꯄꯥꯝꯗꯕ꯭ꯔꯣ
ꯑꯗꯨꯁꯨ ꯑꯗꯨꯝ ꯌꯥꯏ ꯑꯗꯨꯗ ꯑꯃꯨꯛ ꯑꯉꯥꯡ ꯃꯆꯥꯗꯤ ꯑꯃꯨꯛ ꯇꯥꯛꯅꯤꯡꯗ꯭ꯔꯕ ꯍꯥꯏꯗꯤ ꯑꯉꯥꯡꯆꯩ ꯆꯍꯤ ꯑꯃ ꯑꯅꯤ ꯇꯨꯏꯁꯟ ꯇꯧꯔꯝꯃꯦꯕ ꯑꯗꯨꯗ ꯑꯃꯨꯛ ꯀ꯭ꯂꯥꯁꯁꯦ ꯑꯆꯧꯕꯁꯤ ꯑꯃꯨꯛꯇꯪ ꯇꯥꯏ ꯑꯝꯇꯪ ꯇꯔꯥꯏ ꯇꯧꯅꯤꯡꯕ ꯍꯥꯏꯅ ꯍꯥꯏꯗꯤ ꯁꯨꯝ ꯑꯗꯨꯗꯤ ꯁꯨꯝ ꯇꯧ ꯂꯩꯔꯦꯕ ꯑꯩ ꯆꯍꯤ ꯑꯍꯨꯝ ꯃꯔꯤ ꯁꯨꯔꯦꯕ ꯑꯉꯥꯡ ꯇꯥꯛꯂꯛꯄ
ꯎꯝ ꯍꯣꯏ ꯑꯗꯨꯕꯨꯗꯤ ꯑꯍꯟꯖꯤꯅ ꯐꯩꯗ ꯍꯥꯏꯗꯤ ꯀꯩꯒꯤꯅꯣꯗ ꯑꯉꯥꯡ ꯍꯥꯏꯁꯤꯗꯤ ꯇꯥꯛꯄꯗ ꯈꯤꯇꯪ ꯐꯖꯔꯛꯇ꯭ꯔꯁꯨ ꯑꯩꯈꯣꯏꯗ ꯈꯤꯇꯪ ꯏꯚꯦꯟꯁ ꯑꯃꯥ ꯒꯤ ꯇꯥꯏꯞ ꯂꯥꯛꯑꯦꯕ ꯇꯥꯛꯂꯛꯄꯗ ꯍꯥꯏꯗꯤ ꯑꯉꯥꯡꯅꯤꯅ ꯃꯁꯥꯅ ꯒ꯭ꯌꯥꯟ ꯇꯥꯗ꯭ꯔꯤꯝꯅꯤꯅ ꯑꯗꯣ ꯑꯍꯟꯗꯨꯗꯤ ꯑꯗꯨꯝ ꯑꯩꯈꯣꯏ ꯇꯥꯛꯐꯝ ꯊꯣꯛꯕ ꯄꯥ ꯇꯥꯛꯆꯔꯒ ꯃꯥꯅ ꯁꯣꯏꯖꯕꯗꯨꯗꯤ ꯑꯗꯨꯝ ꯃꯥꯅ ꯄꯥꯖꯗꯕꯩꯅꯤ ꯑꯗꯨꯝ ꯍꯥꯏ ꯌꯥꯏꯅ ꯍꯥꯏꯗꯤ ꯆꯥꯎꯔꯕꯅꯤꯅ
ꯃꯥꯅꯦ
ꯃꯥ ꯑꯗꯨꯒꯨꯝꯕ ꯑꯃꯥꯗꯤ ꯂꯩ
ꯕ꯭ꯔꯣ ꯌꯦꯡꯕꯨ ꯌꯦꯡꯇꯥꯝꯅꯦ ꯆꯨ ꯒ꯭ꯔꯨꯞ
ꯃꯥꯅꯦ ꯃꯥꯅꯦ ꯑꯧ ꯑꯩꯖꯨ ꯑꯩꯖꯨ ꯁꯨꯝ ꯊꯦꯡꯅꯕ ꯌꯥꯎꯔꯗꯤ ꯍꯥꯏꯔꯛꯀꯦ ꯉꯔꯥꯡ ꯅꯍꯥꯟ ꯈꯔꯗꯤ ꯀꯨꯏꯔꯦ ꯏꯀꯣꯅꯣꯃꯤꯛꯁ ꯑꯥ ꯀꯃꯔꯁꯀꯤ ꯑꯝꯗꯤ ꯍꯪꯉꯝꯕꯅꯦ ꯃꯥꯏꯗꯣ ꯑꯦꯛꯖꯥꯝ ꯃꯥꯌꯥꯀꯤꯅꯦ ꯊꯥ ꯑꯍꯨꯝꯒꯤꯅꯦ ꯍꯥꯏꯕ꯭ꯔꯥ ꯀꯩꯅꯣꯝ ꯑꯃꯁꯨ ꯂꯥꯛꯑꯝꯕꯅꯦꯕ ꯈꯇꯤ ꯀꯨꯏꯔꯦ ꯑꯗꯣ ꯑꯗꯨꯝ ꯑꯩ ꯑꯩꯁꯨ ꯑꯗꯨꯝ ꯕ꯭ꯔꯣ ꯒ꯭ꯔꯨꯞ ꯑꯅꯤꯗꯨꯗ ꯊꯦꯡꯅꯔꯗꯤ ꯑꯗꯨꯝ ꯕ꯭ꯔꯣ ꯑꯗꯨ ꯐꯣꯔꯋꯥꯔꯠ ꯇꯧꯔꯛꯀꯦ ꯑꯗꯨꯝ ꯕ꯭ꯔꯣꯖꯦ ꯑꯥ ꯀꯩꯅꯣ ꯕ꯭ꯔꯣ ꯍꯣꯏ ꯑ ꯀꯩꯅꯣꯖꯦ ꯎꯝ ꯖꯒꯥꯖꯦ ꯀꯥꯏ ꯋꯥꯏꯗ ꯑꯣꯏꯗꯣꯏꯅꯣ
ꯕ꯭ꯔꯣ ꯑꯩꯈꯣꯏꯒꯤꯁꯦ ꯑ ꯀꯔꯤꯌꯥ ꯃꯣꯏ ꯀꯩꯅꯣ ꯁꯤꯗꯗꯤ ꯍꯥꯏꯕꯗꯤ ꯌꯥꯗꯤ ꯌꯥꯗꯕꯅꯦ ꯕ꯭ꯔꯣ ꯆꯥꯎꯔꯥꯛꯄ ꯑꯣꯏꯅ ꯍꯥꯏꯔꯛꯑꯒꯦꯀꯣ ꯑꯗꯨꯗꯤ
ꯑꯧ ꯑꯧ ꯑꯗꯨꯅꯦ ꯅꯥꯀꯣꯏꯅꯅ ꯑꯣꯏꯅ ꯍꯥꯏꯕꯤꯔꯛꯑꯣꯕ ꯍꯥꯏꯗꯤ ꯀꯣꯏꯕꯝ ꯍꯥꯏꯗꯤ ꯕ꯭ꯔꯣ ꯍꯣꯏꯒꯤ ꯀꯣꯏꯕꯝꯗꯣ ꯀꯗꯥꯏ ꯀꯩꯑꯕ ꯅꯍꯥꯟꯃꯨꯛ
ꯕ꯭ꯔꯣꯅ ꯌꯥꯝ ꯂꯥꯏꯅ ꯈꯪꯒꯦ ꯍꯥꯏꯔꯒꯗꯤꯅꯦ ꯍꯧꯖꯤꯛꯀꯥꯟ ꯑꯗꯨꯝ ꯃꯦꯞꯇꯁꯨ ꯑꯗꯨꯝ ꯌꯥꯎꯕꯅꯦ ꯑꯗꯨꯝ ꯌꯨꯝꯂꯛ ꯑꯅ ꯑꯃ ꯂꯩꯕꯅꯦꯕꯀꯣ
ꯑꯥ
ꯌꯨꯝꯂꯛꯇꯣ ꯈꯪꯉꯒꯗꯤ ꯑꯗꯨꯝ ꯌꯨꯝꯂꯛꯇ ꯂꯩ ꯌꯨꯝꯂꯛ ꯍꯥꯏꯗꯣ ꯑꯩꯈꯣꯏꯒꯤ ꯈꯨꯜ ꯑꯩꯈꯣꯏ ꯂꯩꯀꯥꯏ ꯑꯣꯏꯗꯣꯏꯅꯦꯕ ꯑꯩꯈꯣꯏ
ꯑꯣ ꯑꯣ
ꯑꯗꯨ ꯑꯗꯨꯝꯁꯨ ꯂꯩꯔꯦ ꯑꯗꯨꯝ ꯑꯗꯨꯅ ꯑꯃ ꯑꯣꯏꯒ꯭ꯔꯒ ꯑ ꯌꯨꯝꯁꯥ ꯐꯥꯝꯗꯣ ꯕ꯭ꯔꯣ ꯈꯪꯕ꯭ꯔꯥ
ꯑꯣ ꯌꯨꯝꯁꯥꯖꯦ ꯑ ꯀꯩꯅꯣꯔꯣꯝꯗꯔꯣ ꯄꯥꯠꯁꯣꯏꯔꯣꯝꯗ ꯂꯩ ꯀꯥꯏ ꯍꯥꯏꯕꯗꯨꯔꯣ
ꯅꯣ ꯅꯣ ꯅꯣ ꯕ꯭ꯔꯣ ꯄꯥꯠꯁꯣꯏꯔꯣꯝ ꯅꯠꯇꯦ ꯄꯥꯠꯁꯣꯏꯗ ꯂꯥꯏꯟ ꯑꯩꯈꯣꯏ ꯂꯥꯏꯟ ꯑꯃꯥ ꯆꯠꯈ꯭ꯔꯅꯦꯕꯀꯣ ꯑꯩꯈꯣꯏꯅ ꯑꯃꯨꯛ ꯀꯩꯅꯣꯔꯣꯝꯗ ꯑꯣꯏꯗꯣꯏꯕ ꯐꯌꯦꯡ ꯁꯤꯡꯗꯥ ꯂꯥꯏꯟꯗ ꯑꯣꯏꯗꯣꯏꯕ ꯑꯗꯨꯃꯥꯏꯅ ꯑꯅꯤꯗꯨꯗ ꯗꯨꯝ ꯕ꯭ꯔꯣꯅ ꯑꯗꯨꯝ ꯂꯥꯏꯅ ꯑꯗꯨꯝ ꯌꯥꯔꯦ ꯈꯪꯕꯩꯗꯤ ꯑꯗꯨꯃꯥꯏꯅ ꯈꯪ ꯌꯥꯔꯦ
ꯑꯣ ꯒ꯭ꯌꯥꯟ ꯇꯥꯔꯦ ꯒ꯭ꯌꯥꯟ ꯇꯥꯔꯦ ꯍꯦ ꯍꯦ
ꯑꯗꯨꯗꯤ ꯑꯗꯨꯝ ꯍꯣꯏ ꯃꯣꯏꯖꯦ ꯀꯩꯅꯣꯖꯨ ꯇꯧꯋꯦꯕ ꯑꯃꯨꯛ ꯄꯤꯕꯁꯦ ꯀꯩ ꯍꯥꯏꯅꯤ ꯁꯥꯇ꯭ꯔꯗꯨꯒ ꯅꯛꯅꯕ ꯃꯐꯝꯗ ꯑꯃꯨꯛꯁꯨ ꯄꯤꯌꯦꯕ ꯍꯥꯏꯗꯤ ꯑꯩꯈꯣꯏꯅ ꯍꯦꯛꯇ ꯐꯪꯉꯦꯅ ꯍꯦꯛꯇ ꯑꯩ ꯇꯛꯄ ꯉꯝꯅꯦꯅ ꯍꯦꯛꯇ ꯑꯗꯨꯝ ꯄꯤꯗꯦꯕ ꯍꯪ ꯍꯪꯉꯛꯏꯕ ꯃꯔꯛ ꯍꯪꯉꯛꯏꯕ ꯃꯔꯛꯇꯨꯗꯒꯤ ꯁꯥꯇ꯭ꯔꯗꯨꯅꯥ ꯅꯛꯅꯕꯗꯣ ꯑꯃꯨꯛ ꯄꯤꯌꯦꯕ
ꯑꯥ
ꯑꯗꯨꯅ ꯍꯥꯏꯐꯦꯠ ꯖꯒꯥꯗꯨꯖꯨ ꯍꯥꯏꯐꯦꯠ ꯕ꯭ꯔꯣ ꯑꯗꯨꯒ ꯍꯥꯏꯐꯦꯠ ꯀꯩꯅꯣ ꯅꯛꯅꯕ ꯑꯣꯏꯇꯥꯔꯗꯤ ꯑꯩꯅꯁꯨ ꯑꯗꯨꯝ ꯍꯥꯏꯔꯛꯄ ꯐꯩꯗꯅ ꯐꯩꯗꯅ ꯑꯗꯨꯗꯤ ꯅꯠꯇꯅ ꯌꯥꯝ ꯊꯤꯅ ꯂꯥꯞ ꯑꯗꯨꯗꯤ ꯑꯃꯨꯛ ꯐꯥꯏꯐꯀꯤ ꯑꯃꯨꯛ ꯊꯥꯖꯤꯜꯂꯒ ꯑꯃꯨꯛ ꯃꯇꯝ ꯃꯥꯡꯉ ꯇꯣꯛꯅꯝꯅꯦꯕ
ꯃꯥꯅꯦ ꯃꯥꯅꯦ ꯃꯣꯏ